ꯍꯥꯎ ꯇꯥꯔꯦ ꯎꯝ ꯅꯥꯏꯔꯤꯕ ꯎꯝ ꯆꯊꯥ
ꯎꯝ ꯑꯗꯩ ꯑꯩꯅ ꯑꯩꯈꯣꯏꯕꯨ ꯀꯣꯟꯊꯒꯣꯝ ꯆꯠꯄꯗꯣ ꯑ ꯅꯨꯡꯁꯥ ꯀꯥꯟꯗꯔ ꯀꯔꯛ ꯈ꯭ꯔ ꯈ ꯆꯠꯂꯅꯦꯕ
ꯎꯝ
ꯗ ꯑꯩꯈꯣꯏꯕꯨꯁꯨ ꯂꯩꯔꯝꯃꯅꯦꯕꯀꯣ ꯑꯁ ꯏ ꯑꯃꯗ ꯑꯃꯨꯛ ꯈꯔ ꯇꯣꯏꯅ ꯆꯠ ꯐꯝꯁꯦ ꯊꯤꯊꯤ ꯆꯠꯇꯣꯏꯅꯦꯕ ꯆꯠꯂꯅꯤ ꯅꯇꯒ ꯀꯩꯅ ꯑ ꯍꯧꯁꯨ ꯂꯩꯔꯝꯃꯅꯤ ꯑꯗꯩ ꯈꯨꯝꯕꯣꯛꯁꯦ ꯈꯨꯛꯇꯒ ꯊꯨꯡꯉꯥꯟ ꯄꯨꯣꯔꯛꯀꯅꯦꯕ ꯀꯣꯟꯆꯥꯛꯇꯣ ꯃꯈꯨꯠꯇꯅ ꯈꯂꯗꯣ ꯄꯥꯏꯔꯒ
ꯎꯝ
ꯊꯗꯊ ꯊꯗ ꯔꯣ ꯀ ꯇ ꯍꯧ
ꯀꯩꯅꯣ ꯇꯧꯕꯁꯦ ꯀꯣꯟꯆꯥꯛ ꯑꯣꯟꯕꯁꯀꯣ ꯁꯨꯝ ꯍꯥꯏꯗꯤ ꯀꯣꯟ ꯑꯔꯤꯕ ꯅꯍꯥꯟꯋꯥꯏ ꯊꯥꯏꯅꯒꯤ ꯁꯨꯝ ꯑꯩꯈꯣꯏ ꯌꯣꯟꯊꯣꯛꯂꯛꯄ ꯌꯥꯎꯋꯤꯗꯅꯀꯣ ꯑꯗꯨꯀꯥꯟꯗ ꯁꯨꯝ ꯏꯃꯨꯡ ꯂꯩ ꯍꯥꯏꯌꯦꯕꯀꯣ ꯀꯣꯟꯆ꯭ꯔꯥꯛ ꯑꯣꯟꯕꯗ ꯁꯅꯥ ꯌꯥꯎꯔꯝꯕꯗ ꯑꯗꯩ ꯅꯨꯡꯉꯥꯏꯕ
ꯎꯝ
ꯂꯩ ꯍꯥꯏ ꯁꯨꯝ
ꯎꯝ ꯍꯦꯃꯨꯡ ꯑꯣꯏꯣꯏꯗꯦꯗ ꯑꯩꯈꯣꯏ ꯍꯗꯤ ꯌꯥꯎꯗ꯭ꯔꯦ ꯑꯗ ꯑ ꯑꯗ ꯑꯗ ꯇꯟꯅꯀꯣ ꯑꯗꯨꯃꯥꯏꯅ ꯇꯧꯔ ꯑꯩꯅ ꯊꯥꯡꯗ ꯊꯥꯡꯗ ꯑꯩꯈꯣꯏꯕꯣꯛꯁꯤꯁꯨ ꯍꯥꯏꯗꯤ ꯑꯩ ꯂꯥꯛꯑꯒꯅ ꯍꯔꯥꯎꯖꯕꯗꯣ ꯍꯥꯏꯗꯤ ꯃꯥꯁꯨ ꯁꯥꯡ ꯆꯠꯇꯣꯏꯅꯦꯅꯦꯕ ꯃꯐꯝꯗꯣ ꯑꯗꯨꯒꯤ ꯆꯩꯁꯦ ꯆ ꯆꯩꯗꯣꯏꯅꯦꯕ ꯑꯩꯉꯣꯟꯗ
ꯎꯝ
ꯅꯨꯡꯁꯥ ꯅꯨꯡꯁꯥ ꯁꯥꯔ ꯀꯥꯟꯁꯤꯗ ꯅꯪ ꯂꯥꯛꯏꯁꯤꯕꯨ ꯉꯥ ꯍꯥꯏꯔꯒ ꯈꯪꯉꯕ
ꯍꯣꯏ ꯅꯨꯡꯁꯤꯅ ꯆꯩꯕꯗꯣ
ꯑꯪ ꯁ꯭ꯀꯨꯜ ꯍꯜꯂꯛꯄꯗ ꯉꯥꯏ ꯆꯔꯥ ꯋꯥꯠꯂꯕꯣ ꯅꯪꯕꯨ ꯑꯍꯔ ꯉꯥꯡ ꯊ ꯑ ꯑꯁ ꯑꯆꯥꯄꯠ ꯆꯥꯔꯕꯗꯨꯕꯨ ꯌꯥꯔꯦ ꯍꯣꯔꯦꯟꯅꯦ ꯑꯆꯥꯄꯣ ꯂꯩꯕꯤꯗꯣ ꯑꯗꯨꯕꯨ ꯈꯪꯉꯦ
ꯎꯝꯝꯝ ꯀꯦꯁꯤꯟꯅꯕꯗꯣ ꯑꯗꯨꯝ
ꯑ ꯍꯕꯨ ꯍꯥꯄꯨ ꯑꯗ ꯑꯗꯐꯥꯎ ꯁꯥꯔ ꯑꯗ
ꯑꯍꯟꯒꯩꯒ ꯂꯣꯏꯅꯕꯁꯦ ꯌꯥꯝ ꯅꯨꯡꯉꯥꯏꯕꯅꯦ
ꯅꯨꯡꯉꯥꯏ ꯑꯗꯤ ꯑꯩꯈꯣꯏꯕꯨꯀꯣ ꯑꯥ ꯑꯩꯈꯣꯏꯕꯨꯀ ꯇꯨꯃꯤꯟꯅꯕꯁꯦ ꯀꯩꯅꯣ ꯇꯧꯗꯣꯏꯅꯦ ꯋꯥꯔꯤ ꯑꯗꯨꯝ ꯂꯤꯅꯦꯕꯀꯣ ꯑꯗ ꯑꯩꯁꯤ ꯇꯨꯝꯕꯗꯤ ꯍꯥꯏꯕꯅꯤꯅꯦ ꯊꯥꯏꯅ ꯊꯥꯏꯅꯦꯛ ꯃꯃꯥꯡꯉꯩꯗ ꯍꯥꯏꯔꯝꯃꯅꯤꯗꯅ ꯅꯨꯄꯥ ꯑꯃꯒ ꯅꯨꯄꯤ ꯑꯃꯒ ꯂꯩꯔꯝꯃꯤ ꯍꯥꯏꯔꯤꯕ ꯋꯥꯔꯤ ꯃꯈꯥ ꯇꯥꯍꯧꯔꯔꯣꯏ ꯍꯗꯣꯥꯏ ꯍꯅꯨꯃ ꯍꯅꯨꯕꯤ ꯋꯥ ꯊꯥꯕ ꯈꯛꯇ ꯀꯌꯥ ꯆ꯭ꯔꯦ ꯂꯤꯕꯗꯣ ꯑꯗꯨꯝ ꯇꯨꯝꯃ ꯍꯥꯡꯉꯤꯅꯦ ꯑ ꯑꯗꯨꯝ ꯇꯨꯝꯃ ꯍꯥꯏ ꯏꯕ
ꯇꯥꯒꯤ ꯋꯥ ꯍꯥꯏꯌꯣ ꯑꯗꯨꯨꯝ ꯇꯥꯅꯤꯡꯕꯅꯦ
ꯎꯟ
ꯑꯗꯨꯝꯁꯦ ꯅꯨꯡꯁꯤꯅ ꯂꯨꯅ ꯇꯧꯕꯩ ꯑꯣꯏꯖꯥꯠꯅꯤꯀꯣ ꯃꯣꯏꯅ ꯁꯨꯝ ꯂꯨꯅ ꯇꯧꯔꯕꯅꯤꯅ ꯇꯥꯅꯤꯡꯕ ꯄꯣ ꯑꯗꯨ ꯃꯣꯏꯅ ꯍꯥꯏꯕꯥ ꯋꯥꯈꯩꯗꯁꯨ
ꯍꯣꯏ ꯑꯗꯩ ꯁꯨꯝ ꯎꯝ ꯎ ꯍꯥꯏꯗꯤ ꯃꯆꯨꯗꯨꯁꯨ ꯑꯍꯥꯟꯕ ꯑꯣꯏ ꯀ ꯀ ꯑ ꯆ ꯑꯗꯨꯏꯅꯦ ꯈꯪꯕꯔꯥ ꯑꯁ ꯑꯩꯈꯣꯏ ꯕꯅꯥ ꯑꯗꯨ ꯌꯨꯝ ꯄꯥꯗꯔꯒ ꯇꯧꯂꯃ ꯌꯦꯕ ꯑꯗꯨꯒꯀꯥꯟꯂ ꯑꯩ ꯄꯥꯟ ꯒꯦ ꯍꯥꯏꯕꯥ ꯑꯩꯈꯣꯏ ꯕꯥ ꯅꯥ ꯑꯍꯟ ꯑꯣꯏꯕꯅꯤꯅꯥꯀꯣ ꯑꯗꯨ ꯄꯟ ꯌꯥꯔꯣꯏ ꯌꯥꯇꯣꯏ ꯈꯠꯇꯦ ꯌꯥꯔꯣꯏꯒ ꯍꯥꯏꯒ ꯊꯦꯡꯅ ꯐꯪꯈꯤꯕꯗꯣ ꯀꯨꯏꯅ ꯂꯤꯔꯀꯥꯟꯗ ꯀꯣꯛꯁꯤ ꯂꯣꯏꯕꯗꯨꯒꯤ ꯍꯥꯏꯗꯤ ꯂꯨꯗꯒꯥꯟ ꯇꯧꯕꯗꯨꯒꯤ
ꯎꯝ
ꯑꯁ ꯈꯪꯉꯦ ꯆ
ꯑꯩꯈꯣꯏ ꯕꯨꯕꯣꯛꯇꯣ ꯑꯗꯨꯁꯨ ꯀꯕꯣꯛ ꯌꯨ ꯁꯥꯏꯌꯦꯕꯀꯣ ꯑꯅꯤ ꯀꯥꯕꯣꯛ ꯁꯥ ꯗ ꯑꯝ ꯑꯩꯈꯣꯏꯗꯤ ꯕꯕꯣꯛ ꯇꯩ ꯀꯕꯣꯛ ꯀꯁꯤ ꯍꯨꯔꯥꯜꯂꯒ ꯑꯗꯨꯝ ꯆꯥꯏꯕ ꯈꯪꯕ꯭ꯔꯥ ꯍꯨꯔꯜꯂꯥꯒ ꯆꯥꯕ ꯍꯥꯏꯁꯦ ꯕꯕꯣꯛꯅꯗꯤ ꯀꯩꯁꯨ ꯆꯩꯗꯦꯕ ꯆꯥꯕꯗꯣ ꯃꯃꯥ ꯍꯣꯏꯅ ꯆꯩꯕ ꯏꯕꯣꯛꯈꯣꯏꯅ ꯅ ꯌꯣꯜꯂꯤꯗꯨꯗ ꯅ ꯑꯣꯏꯩꯅ ꯄꯨꯡꯂꯩꯁꯤ ꯄꯨꯡ ꯂꯧꯗꯗ ꯆꯥꯊꯣꯛꯑꯦꯅ ꯑꯩꯈꯣꯏꯅ ꯂꯗꯣꯝ ꯆꯞ ꯆꯥꯕ ꯑꯩꯈꯣꯏ ꯕꯨꯕꯣꯛꯇꯤꯅꯦ ꯁꯨꯝ ꯐꯝꯕꯁꯦ ꯈꯣꯡꯇꯤꯡꯊꯣꯛꯂꯒꯥ ꯁꯨꯝ ꯐꯝꯕ ꯂꯩꯗꯅ ꯑꯩꯈꯣꯏꯅ ꯆꯨꯝꯅ ꯕꯣꯛꯁꯤꯅ ꯁꯨꯝ ꯅꯣꯟꯗꯕꯁꯦ ꯋꯥꯏꯗꯅ ꯃꯥꯅꯦ ꯀꯕꯣꯛ ꯠꯁ ꯎꯏꯅꯥ ꯎꯏꯅꯥ ꯑꯗꯨꯝ ꯃꯦꯠꯂꯦꯕꯀꯣ ꯑꯗꯨꯏꯅꯦ ꯈꯨꯔꯁꯦ ꯃꯀꯣꯛꯁꯦ ꯃꯔꯥꯏꯕꯥꯛꯁꯤꯅ ꯗꯣꯡ ꯗꯣꯡ ꯁꯨꯗꯣꯏꯕ ꯑꯗꯣ ꯀꯕꯣꯛ ꯑꯗꯨꯝ ꯆꯠꯇꯣꯏꯅꯦꯕꯀꯣ ꯑꯗꯣ ꯑꯩꯈꯣꯏꯅꯕꯨ ꯎꯔꯤꯉꯀꯥꯟꯗ ꯂꯣꯟꯅ ꯂꯨꯅ ꯂꯧꯊꯣꯛꯑ ꯑꯗꯨꯝ ꯆꯥꯊꯣꯛꯄ ꯀꯀꯣꯕꯂ ꯇꯒꯝꯕꯂꯣꯏ ꯇꯥꯃꯣꯒ ꯑꯩꯒꯅ
ꯑ ꯑꯗꯩ ꯑꯁꯨꯝ ꯑꯍꯕꯣꯟ ꯍꯦꯛ ꯍꯜꯂꯛꯑꯕꯀꯣ ꯑꯗꯩꯗꯤ ꯀꯩꯅꯣ ꯑꯩꯩꯅ ꯁꯪꯒꯣ ꯃꯐꯝꯗꯣ ꯌꯥꯝ ꯄꯥꯝꯃꯦꯕ ꯁꯪꯒꯨꯝ ꯃꯄꯥꯟꯒꯨꯝꯕ ꯍꯧꯖꯤꯛꯇꯤ ꯌꯥꯝ ꯄꯥꯡꯊꯣꯛꯇ꯭ꯔꯦ
ꯐꯪꯗ꯭ꯔꯦ ꯁꯪꯒꯣꯝ ꯃꯄꯥꯟꯁꯦ ꯄꯥꯛꯅ ꯑꯐꯕꯕꯨꯗꯤ ꯐꯪꯉꯁꯨ
ꯍꯣꯏ ꯑꯗꯣ ꯀꯤꯊꯤꯒꯥꯟꯗꯣ
ꯎꯝ ꯃꯄꯥꯟꯁꯦ ꯌꯥꯝ ꯍꯥꯎꯕꯅꯦ
ꯑ ꯍꯥꯎꯕꯅꯦꯕ ꯉꯁꯥꯏ ꯀꯤꯊꯤꯗꯨꯁꯨ ꯍꯥꯎꯕꯅꯦꯕ
ꯒꯤꯊꯤ ꯍꯥꯏꯗꯤ ꯀꯩꯅꯣ
ꯑꯁ ꯑꯃꯅ ꯃꯇꯨꯝ ꯇꯥꯕ ꯑꯃ
ꯁꯪꯒꯣꯝꯒꯤ
ꯑ ꯁꯒꯣꯝꯒꯤ ꯂꯥꯗ ꯌꯣꯟꯕꯅꯦꯕꯀꯣ ꯂꯥꯗ ꯐꯩ ꯆꯦꯛꯁꯤꯟꯅ ꯑꯩ ꯌꯦꯁꯤꯜꯂ ꯌꯣꯝꯕꯗꯣ ꯑꯗꯨꯃꯥꯏꯅ ꯌꯣꯝꯕꯅꯦꯃ ꯑꯗꯨꯗ ꯑꯗꯨꯝ ꯂꯩꯇꯣꯏꯅꯦ ꯑꯗꯨꯒ ꯍꯧꯖꯤꯛ ꯀꯦꯊꯤꯗꯨꯗꯤ ꯑꯗꯨꯝ ꯍꯥꯄꯛꯀꯅꯤꯕꯀꯣ ꯑꯩꯈꯣꯏꯕꯨꯥꯎꯒꯤꯃꯥꯟ ꯂꯝꯕꯤ ꯑꯃ ꯐꯝꯃꯦꯕ
ꯎꯝ
ꯑꯗꯩ ꯃꯃꯥꯅꯤꯠꯇꯅꯦ ꯑꯁ ꯏꯁꯣꯔꯒꯤꯕ ꯀꯩꯅꯣꯅ ꯍꯥꯏꯔꯛ ꯑꯗꯨ ꯐꯝꯃꯒꯅꯦꯕ ꯁꯒꯣꯝ ꯃꯄꯥꯟ ꯂꯩꯌꯦꯗꯅ ꯑꯗꯨꯝ ꯀꯤꯊꯤ ꯍꯥꯂꯛꯀꯅꯤ ꯑꯗꯨ ꯁꯪꯒꯣꯝ ꯐꯃ ꯂꯩꯔꯗꯅ ꯁꯪꯒꯣꯝ ꯃꯄꯥ ꯍꯥꯄꯛꯀꯅꯦꯕ ꯑꯗꯨꯅꯦ ꯆꯥꯕꯗꯨꯁꯨ ꯑ ꯑꯩꯈꯣꯏ ꯅꯥꯎꯆꯥꯥꯁꯨ ꯍꯩꯅꯗꯦꯕꯀꯣ ꯑꯈꯣꯏ ꯏꯕꯨꯡ ꯏꯕꯥꯗꯤ ꯆꯥꯏ ꯑꯃ ꯗꯨꯅꯅꯦ ꯑꯩ ꯑꯗꯨꯝ ꯑꯩꯈꯣꯏ ꯏꯕꯨꯡꯉꯣꯟꯗꯨꯁꯨ ꯑꯉꯥꯡ ꯑꯅꯤ ꯌꯥꯝ ꯊꯤꯅ ꯄꯤꯖꯔꯕ ꯑꯩꯅ ꯆꯂꯣ ꯍꯥꯏ
ꯊꯜꯂꯒ ꯌꯥꯝ ꯁꯥ ꯂꯩꯇꯩꯕ
ꯑ ꯑꯗ ꯑꯩ ꯆꯠꯊꯣꯛꯑꯅꯤꯕ ꯑꯗꯨꯝ ꯑꯗꯨꯝꯂꯥꯛꯑꫭ ꯑꯗꯨꯝꯂꯥꯛꯑꫭ ꯍꯥꯏꯗꯤ ꯑꯗꯨꯝ ꯂꯩꯔꯤꯛꯑꯦꯕꯀꯣ
ꯎꯝ ꯁꯝ ꯁꯪꯒꯣꯝ ꯃꯄꯥꯟꯁꯦ ꯃꯤꯅ ꯆꯤꯜꯂꯩ ꯇꯠꯄꯗ ꯀꯩꯅꯣꯃꯆꯥꯕ ꯐꯩꯌꯦꯁꯨ ꯍꯥꯏꯅꯕꯅꯦ ꯑꯗꫭ ꯍꯧꯖꯤꯛꯇꯤ ꯑꯝꯐꯥꯎ ꯎꯈꯤꯗ꯭ꯔꯦ ꯌꯥꯝ ꯏꯟꯗꯅ ꯆꯦꯔꯪ ꯃꯆꯥ ꯑꯃꯗ ꯄꯤꯛꯇꯛ ꯇꯣ ꯍꯥꯞꯄꯗꯣ ꯍꯥꯎꯁꯨ ꯍꯥꯎꯕꯅꯦ
ꯑꯗꯤ ꯀꯩꯌꯟ ꯀꯦꯊꯤꯗꯨꯕꯝ ꯁꯨꯡꯎ ꯎꯒꯤꯗ꯭ꯔꯦꯑꯕ
ꯑꯦ ꯃꯁꯛꯐꯥꯎ ꯐꯪꯗꯦ
ꯑꯁ ꯍꯥꯎꯕꯅꯦꯁꯨ ꯆꯤꯅꯤꯒ ꯇꯣꯠꯂꯒ ꯆꯥꯕꯗꯣ
ꯑꯩ ꯑꯝꯕꯧ ꯆꯥꯍꯧꯗꯦ ꯑꯗꯨꯗꯤ
ꯆꯝꯅ ꯆꯥꯕꯗꯨꯅ ꯁꯤꯂꯞ ꯁꯤꯂꯞ ꯇꯧꯕꯅꯦꯕ ꯁꯪꯒꫭꯝ ꯑꯐꯝꯕꯥ ꯆꯥꯒꯥꯅꯁꯨ ꯁꯤꯟꯗ꯭ꯔꯣ
ꯑꯥ ꯁꯤꯜꯂꯦ ꯎꯝ ꯁꯪꯒꯣꯝ ꯑꯐꯝꯕꯁꯦ ꯈꯪꯕ ꯃꯤ ꯍꯩꯅꯗꯕ ꯃꯤ ꯂꯩꯌꯦꯕ ꯑꯩꯗꯤ ꯍꯥꯎꯋꯦꯕꯣ ꯆꯤ ꯆꯤꯅꯤ ꯍꯥꯞꯄꯒ ꯊꯛꯑꯁ ꯗꯨ ꯍꯥꯎꯋꯤ ꯍꯥꯞ ꯅꫭꯏ ꯃꯥꯒꯤ ꯑꯁꯤꯟꯕꯗꯣ ꯈꯤꯗꯪ ꯆꯥꯔꯁꯨ ꯍꯥꯎꯕꯅꯦ
ꯆꯤꯅꯤ ꯑꯕ ꯊꯥ ꯀꯗ꯭ꯔꯧ ꯀꯗ꯭ꯔꯧꯒ ꯁꯥꯏꯕꯗꫭ
ꯑꯪ ꯆꯈꯥꯎ ꯆ ꯐꯩ ꯍꯥꯏꯕ
ꯑꯪ ꯑꯌꯨꯇ ꯍꫭꯏ ꯑꯩꯖꯨ ꯆꯥꯍꯥꯎꯖꯨ ꯌꯥꯝ ꯁꯣꯂꯛꯑꯦꯕ
ꯑꯝ ꯎꯝ
ꯑꯗꯨꯏ ꯑꯗꯨꯝ ꯊꯛꯄꯗꯣ ꯑꯌꯨꯛ ꯑꯌꯨꯛꯇ ꯑꯗꯨꯅ ꯑ ꯍꯃꯅꯗꯦ ꯑꯁ ꯑꯩ ꯍꯩꯅꯟꯗꯦꯀꯣ ꯑꯩ ꯍꯩꯅꯗꯦꯀꯣ ꯍꯥꯏꯔ ꯍꯨꯃꯥ ꯍꯨꯃꯥ ꯍꯩꯅꯟꯗꯦꯕꯀꯣ ꯊꯥꯌꫭꯡꯖꯦ ꯄꯥꯛꯅ‌ ꯗꯦ ꯃꯅꯝꯗꯨꯁꯨ ꯀꯩꯅꯣꯝ ꯅꯝꯗ꯭ꯔꫭ ꯁꯪꯒꫭꯝ ꯑꯐꯝꯕꯗꯨꯗꯤ ꯑꯈꯣꯏꯅꯗꯥ ꯍꯩꯅꯒꯤꯕꯩ ꯀꯦꯝ ꯇꯧꯗꯕꯅꯤꯗꯅ
ꯑꯗꯨ ꯍꯩꯅꯗ꯭ꯔꯤꯗꯣ ꯐꯁꯨ ꯐꯩ ꯅꯣꯏ ꯌꯥꯝ ꯆꯥ ꯐꯪꯅꯕ
ꯑꯗꯨ ꯑꯈꯨ ꯑꯈꯣꯏ ꯃꯥꯅ ꯑꯁ ꯑꯩ‌ ꯍꯩꯅꯗꯦꯀꯣ ꯅꯪ ꯆꯠꯊꯣꯛꯎꯀꯣ ꯒ ꯍꯥꯏ ꯗꯨꯏꯅꯦꯋꯥ
ꯑꯩꯈꯣꯏꯗꯤꯀꯣ ꯂꯣꯏꯅ ꯄꯥꯝꯃꯦꯕ ꯈꯪꯕ꯭ꯔꯥ ꯑꯗꯨꯅ ꯂꯩꯕꯁꯦ ꯑ ꯁꯨꯝ ꯁꯪꯒꯣꯝꯁꯤꯗ ꯍꯧꯔꯒ ꯐꯝꯍꯟꯕꯁꯦ ꯈꯨꯖꯥꯏ ꯑꯃꯗ ꯐꯖꯅ ꯆꯤꯅꯤ ꯍꯥꯞꯄ ꯊꯤꯠꯂꯅꯦꯕꯀꯣ ꯑꯗꯣ ꯀꯞ ꯑꯃꯃꯝ ꯍꯩꯔ ꯍꯩꯔ ꯊꯛꯅꯕ ꯌꯦꯟꯅꯔꯒ
ꯑꯗ ꯑꯈꯣꯕꫭꯕꫭ ꯅꯦ ꯑꯩꯅꯦ ꯑꯗꯨꯒ ꯑꯍꯨꯝ ꯕꯕꯥꯒ ꯈꯣꯏ ꯑꯍꯨꯝꯗ ꯑꯗꯨꯝ ꯆꯥꯏꯌꯦꯕ
ꯎꯝ
ꯑꯦ ꯑꯁ ꯑꯗꯨ ꯀꯥꯟꯗ ꯈꯣꯏꯕꯥ ꯍꫭꯏꯗꯤ ꯌꯨ ꯊꯛꯄꯅꯤꯅꯅꯦ ꯑꯁ ꯁꯪꯉꯣꯀꯥꯟ ꯇꯥꯕ ꯅꯠꯇꯦꯗ ꯂꯩ ꯑꯩꯈꯣꯏꯕꯣꯛꯁꯨꯅꯦꯀꯣ ꯑꯍꯟ ꯑꯣꯏꯔꯝꯅꯤꯅꯦꯀꯣ ꯈꯤꯇꯪ ꯇꯥꯁꯤꯟꯕꯒ ꯊꯜꯂꯦꯒ ꯈꯣꯠꯂꯦ
ꯍꯣꯏ ꯅꯨꯡꯁꯤꯠꯁꯨ ꯆꯥꯎꯕꯅꯤ ꯁꯪꯒꫭꯝ‌ ꯑꯐꯝꯕꯗꯤ
ꯑꯥ ꯑꯦ ꯑꯁ ꯊꯟꯁꯨ ꯊꯟꯅꯩ ꯅꯪꯒꯤꯗꫭ ꯊꯥꯅꯦ ꯊꯜꯂꯤ ꯒꯥꯏꯅ ꯍꯥꯏꯅꯤ ꯑꯗ꯭ꯋꯥꯏꯅ ꯈ꯭ꯋꯥꯏ ꯅꯨꯡꯉꯥꯏꯕ ꯑꯗꯨꯅꯦ ꯑꯩꯈꫭꯏꯕꯨꯁꯨꯅꯦ ꯅꯣꯡꯕꯨ ꯍꯦꯛ ꯇꯥꯔꯕ ꯑꯗꯨꯗꯤ ꯏꯟ ꯆꯤꯡꯕ ꯑꯗꯨꯝ ꯆꯠꯈ꯭ꯔꯅꯤꯕ ꯑ ꯗꯦ ꯑꯈꯣꯏ ꯕꫭꯛꯅꯁꯨꯅ ꯑꯥ ꯑꯈꯣꯏ ꯕꯣꯛꯅꯁꯨꯅꯦ ꯑꯩ ꯏꯟ ꯃꯆꯥ ꯃꯆꯥ ꯑꯗꯨꯝ ꯂꯩꯕꯤꯗꯣꯏꯅꯦꯕ
ꯎꯝ ꯑꯁ ꯑꯉꯥꯡꯀꯥꯟꯗ ꯏꯟ ꯃꯆꯥ ꯄꯥꯝꯕꯁꯤꯀꯣ ꯑꯩꯈꯣꯏꯅ ꯁꯣꯟꯅꯤꯡꯕꯒꯤ
ꯑ ꯑꯗꯨ ꯏꯟꯃ ꯑꯩ ꯁ꯭ꯀꯨꯜ ꯅꯠꯇꯕꯤꯗꯨꯅꯤꯕ ꯈꯪꯪꯉꯕꯥ ꯏꯟ ꯃ ꯆꯥꯗꯣ ꯄꯥꯔ ꯍ ꯀꯊꯤꯟ ꯀꯊꯤꯟ ꯇꯦꯟꯗꯣꯏꯅꯦꯕ ꯑꯥ ꯉꯥ ꯉꯥ ꯂꯥꯛꯄꯗꯨꯣ ꯀꯩ ꯍꯥꯏꯅꯤ ꯏꯍꯣꯡꯉ ꯍꯔꯥꯎꯕꯗ ꯐꯥꯔꯛꯇꯣꯏ ꯉꯥ ꯑꯗꯨ ꯂꯩꯔ ꯑꯁ ꯑꯦꯃ ꯈꯅ
ꯑꯉꯥꯡ ꯑꯣꯏꯔꯤꯉꯅ ꯌꯥꯝꯅ ꯄꯥꯝꯕ ꯑꯃ ꯂꯩꯌꯦꯕꯀꯣ ꯍꯧꯖꯤꯛꯀꯤ ꯏꯟ ꯃꯆꯥꯗꯨꯗ ꯏꯟꯁꯤꯦ ꯑꯗꯨꯝ ꯁꯦꯝꯗ꯭ꯔꯦ ꯑꯩꯈꯣꯏꯅ ꯋꯥꯆꯦꯠꯀ ꯇꯧꯔꯒ ꯐꯤꯔꯒ ꯀꯤꯔꯒ ꯑꯗꯨ ꯏꯟ ꯃꯆꯥꯗꯨꯃ ꯌꯥꯝ ꯄꯥꯝꯃꯦ ꯑꯗꯨꯒ ꯄꯂꯥ ꯁꯛꯅꯉꯥꯏ ꯀꯩꯅꯣꯗꯣ ꯑꯗꯨꯏ ꯃꯆꯥꯗꯣ ꯈꯩꯅꯤ ꯀꯧꯇꯥꯅꯒ ꯁꯥꯕꯗꯣ
ꯑ ꯑꯩꯈꯣꯏ ꯕꯣꯛꯀꯤ ꯂꯩꯌꯦꯕꯀꯣ ꯑꯩꯗꯤ ꯑꯩꯗꯤ ꯑꯗꯨ ꯍꯥꯏ ꯌꯥꯝ ꯆꯠꯂꯦ ꯑꯩꯈꯣꯏꯕꯨ ꯃꯇꯨꯡ ꯀꯨꯏꯟ ꯀꯨꯏꯅꯤꯅ ꯑꯩꯈꯣꯏꯕꯣꯠꯇꯣ ꯍꯣꯂꯤ ꯁꯛꯄꯁꯨ ꯆꯠꯄꯅꯦꯕ
ꯎꯝ
ꯌꯥꯎꯁꯪ ꯃꯇꯝꯗꯨꯗꯅꯦ ꯑꯗꯨ ꯍꯧꯖꯤꯛꯁꯨ ꯑꯗꯨꯝ ꯆꯠꯅꯗ꯭ꯔꯣ ꯁꯨꯃꯥꯡ ꯁꯨꯃꯥꯡꯅꯣ ꯀꯂꯤꯅ ꯌꯦꯡꯉ ꯁꯛꯄ ꯀꯥꯟꯗꯣ ꯑꯗꯨꯏꯗꯨꯒ ꯄꯨꯁꯤꯜꯂꯒ ꯆꯠꯇꯣꯏꯅꯤ ꯁꯨ ꯑꯗꯨꯝ ꯌꯥꯔꯅꯤ
ꯅꯪꯗꯤ ꯌꯥꯝ ꯁꯤꯡꯉꯤꯅ
ꯅꯨꯡꯉꯥꯏ ꯆꯠ ꯊ
ꯃꯣꯏ ꯐꯤ ꯑꯃ ꯂꯩꯇ꯭ꯔꯣ ꯃꯃꯤꯡ ꯀꯥꯎꯊꯣꯛꯈ꯭ꯔꯦ ꯃꯣꯏꯅ ꯏꯟꯕ ꯐꯤꯗꯣ ꯑ ꯆ ꯄꯔ ꯑꯉꯥꯡ ꯑꯅꯤ ꯋꯥꯝ ꯄꯥꯝꯕꯅꯦ ꯍꯥꯏꯕ ꯑꯗꯨ ꯌꯦꯜꯂꯣꯒꯨꯝꯕ ꯑꯣꯔꯦꯟꯖꯀꯨꯝꯕꯗꯣ ꯑꯗꯣ ꯀꯩꯅꯣ ꯇꯧꯔꯒ ꯐꯅꯦꯛ ꯑꯉꯧꯕ ꯑꯃ ꯁꯦꯠꯂꯅꯤ ꯃꯣꯏ ꯆꯠꯄꯗꯣ ꯑꯗꯨ ꯑꯥꯔꯕꯦ ꯀꯣꯏꯩ ꯍꯔꯨ ꯌꯥꯝ ꯉꯥꯏꯦ
ꯑꯁ ꯑ ꯆꯥꯏꯑꯦ ꯆꯥꯏꯕꯗꯨꯒꯗꯨꯁꯨ ꯁꯧꯜꯂꯣꯒꯗꯣꯏꯅꯤ ꯑꯁ ꯇꯨ ꯆꯥꯏꯕꯅ ꯉ ꯍꯥꯏꯅꯤ
ꯃꯉꯥꯏ ꯑꯗꯨꯝ ꯍꯥꯏꯐꯦꯠ ꯆꯥꯔꯝꯗꯣꯏꯅꯤꯀꯣ
ꯑꯪ ꯑꯗꯨꯗꯤ ꯈꯋꯥꯏ ꯈ꯭ꯋꯥꯏ ꯅꯨꯡꯉꯥꯏꯕ ꯀꯥꯡ ꯃꯇꯝꯗꯣ ꯐ
ꯑ ꯈꯪꯗꯦ ꯀꯥꯡꯗꯁꯨ ꯊꯛꯄ꯭ꯔꯥ ꯑꯩ ꯑꯃꯐꯥꯎ ꯈꯪꯗꯦ
ꯀꯥꯡꯗ ꯊꯛꯏꯗꯨꯗꯤ ꯀꯥꯡ ꯄꯣꯠꯇꯀꯥꯟꯗ ꯀꯥꯡ ꯐ ꯆꯥ ꯀꯥꯟꯗꯅꯦ ꯀꯩꯗꯅꯣ ꯃꯈꯥꯏꯗꯤ ꯂꯥꯏ ꯈꯨꯔꯨꯝꯗꯣꯏꯅꯦꯕꯀꯣ ꯑꯗꯨꯀꯥꯟꯗ ꯑꯗꯨꯗꯅꯦ ꯀꯩꯅꯣ ꯂꯪꯗꯣꯏꯁꯤ ꯊꯝꯆꯦꯠꯀ ꯀꯩꯅꯣꯒ ꯊꯝꯕꯥꯜꯅ ꯃꯌꯥꯝ
ꯪꯅꯕꯗꯣ ꯀꯩꯅꯣ ꯐꯧꯖꯔꯣ ꯉꯥꯛꯂꯪꯉꯦ ꯍꯥꯏꯕꯗꯣ
ꯑ ꯍꯣꯏ ꯈꯨꯟꯕꯒ ꯍꯥꯟꯅ ꯇꯥꯗꯤꯩ ꯂꯣꯏꯝꯖꯅꯦꯕ
ꯑꯩ ꯐꯧ ꯆꯔꯣꯡꯁꯦ ꯑꯝꯇ ꯎꯖꯗ꯭ꯔꯤ ꯎꯔꯕ
ꯎ ꯔꯦꯃꯤ ꯑꯍꯅꯗ ꯄꯥꯏꯕ
ꯀꯃꯥꯏꯅ ꯇꯧ ꯂꯦꯡꯖꯥꯠꯅꯣ ꯐꯧꯗꯨꯕ
ꯈꯪꯗꯦꯗꯅ ꯑꯗꯨꯗꯗꯤ ꯀꯨꯏ ꯑꯩ ꯈꯥꯡꯉꯒ ꯂꯥꯎꯁꯤ ꯇꯕ
ꯍꯥꯏꯗꯤ ꯍꯋꯥꯏꯪꯒꯪꯒꯨꯝꯕꯒꯕꯨꯗꯤ ꯂꯦꯡꯕꯗ ꯂꯥꯏꯅꯤꯗꯅ ꯐꯧꯗꯨꯕꯨ ꯃꯥꯥꯏꯡ ꯀꯁꯅꯣ
ꯑꯗꯒꯅꯤꯀ ꯎꯝ ꯑꯗꯨꯃꯥꯏꯅ ꯈꯨꯔꯨꯝꯃꯀꯥꯟꯗꯅꯤ ꯍꯜꯂꯛ ꯈꯤꯇꯤ ꯆꯥꯗꯣꯏꯅꯤꯗꯅ
ꯑꯪ
ꯑꯁ ꯂꯣꯏꯖꯅꯤ ꯑꯗꯨꯁꯨ
ꯆꯥꯅꯤꯡꯉꯦꯀꯣ ꯕꯥꯃꯣꯟꯒꯤ ꯍꯦꯇ꯭ꯔꯤꯗꯣ ꯍꯧꯥꯎꯔꯝꯅꯦ
ꯑꯗꯨꯒ ꯑꯩꯈꯣꯏꯗꯤ ꯅꯤꯉꯣꯣꯟꯜ ꯄꯥꯂꯤꯇꯥꯅꯦꯕ ꯀꯩꯅꯣ ꯑꯦ ꯁꯤꯁꯤ ꯁꯤ ꯀꯥꯡꯕꯨꯁꯤꯅ ꯍꯟꯗꯛꯀꯤ ꯊꯣꯡꯕ
ꯑꯣ ꯑꯣ ꯅꯣꯏ ꯃꯃꯥꯡꯒꯤꯗꯣ ꯐꯩꯀꯣ ꯅꯣꯏꯗꯤ ꯕꯥꯃꯣꯟ ꯃꯥꯡꯇꯣꯞ ꯅꯛ ꯂꯥꯛꯄꯅꯤꯅ ꯑꯩꯈꯣꯏ ꯁꯝ ꯄꯥꯏꯔꯤꯦꯠ ꯃꯥꯎ ꯂꯩꯇꯦ
ꯑ ꯊꯣꯡꯉ ꯆꯥꯗꯣꯏꯅꯦꯕꯀꯣ ꯍꯜꯂꯛꯀꯥꯟꯥꯟꯕꯗ ꯑꯩꯈꯣꯏ ꯃꯩ ꯑꯩꯈꯣꯏ ꯁ꯭ꯋꯥꯏ ꯑꯩꯈꯣꯏ ꯑꯗꯨꯝ ꯑꯩꯈꯣꯏ ꯃꯔꯨꯞ ꯈꯔ ꯂꯩꯌꯦꯕ ꯑꯗꯨꯝ ꯑꯩꯅ ꯃꯌꯥꯏ ꯑꯣꯏꯗꯣꯏꯅꯦꯕꯀꯣ ꯑꯩꯉꯣꯟꯗ ꯍꯟꯕ ꯑꯩꯏ ꯏꯈꯥ ꯑꯩꯅ ꯃꯌꯥꯏ ꯑꯗꯨꯝ ꯑꯣꯏꯗꯣꯏꯅꯦꯕ ꯑꯩ ꯁꯤꯁꯤꯗ ꯑꯩꯈꯣꯏꯃꯩ ꯆꯠꯂꯁꯤꯕ ꯍꯥꯏꯗꯅ
ꯎꯝ
ꯑꯣꯅ ꯍꯥꯏꯔꯛꯗꯤ ꯂꯤꯟꯒꯤ ꯕꯣꯣꯟꯅ ꯇꯧꯔꯝꯗ꯭ꯔꯣ ꯑꯃ ꯖꯤ ꯆꯥ ꯆ ꯖꯠꯅꯥ ꯍꯥꯏꯒ
ꯍꯣꯏ
ꯑꯗꯨꯏꯗꯨꯣ ꯑꯃꯃꯒ ꯄꯥꯏꯔꯒ ꯊꯧꯔꯤꯒ
ꯂꯞꯁꯥꯡꯒꯤ ꯕꯣꯟꯗꯣ ꯑꯩꯌꯨꯛ ꯌꯥꯝ ꯄꯥꯝꯃꯛꯑꯦ ꯈꯪꯕ꯭ꯔꯥ ꯑꯁ ꯍꯧꯖꯤꯛꯇꯤ ꯑꯝꯇ ꯎꯈꯤꯗ꯭ꯔꯦ ꯑꯗꯨꯏ ꯕꯣꯟꯗꯣ
ꯎꯝ ꯑꯗꯨꯒ ꯕꯣꯏ ꯃꯈꯜ ꯃꯈꯜꯒ ꯉꯁꯥꯏ
ꯑ ꯑꯁꯥꯡꯕꯤ ꯑꯗꯩꯗꯤ ꯃꯇꯦꯛ ꯃꯇꯦꯛ ꯁꯨꯝ ꯀꯩꯅꯣ ꯂꯣꯡꯕꯤ ꯑꯉꯥꯡ ꯆꯥꯕꯤ ꯥꯏꯕꯗꯣ ꯑꯗꯩ ꯅꯍꯥꯟꯋꯥꯏꯕꯣꯟ ꯀꯔꯤꯒꯤꯅꯣ ꯑꯆꯧꯕ ꯑꯃ ꯃꯃꯤꯡꯒꯤ ꯑꯗꯨꯝ ꯍꯥꯏꯔꯛꯑ
ꯍꯣꯏ ꯍꯣꯏ ꯑꯪ ꯈꯨꯇ ꯑꯃ ꯆꯥꯎꯥꯎꯕ
ꯃꯃꯤꯡ ꯀꯥꯎꯊꯣꯛꯈꯣꯔꯗꯤꯕꯣꯟꯗꯣ ꯃꯃꯤꯡ ꯑꯃ ꯍꯥꯏꯕꯅꯦ
ꯇꯨꯡ
ꯣꯝ ꯣꯝ ꯣꯣꯟ ꯍꯥꯏꯦꯕ꯭ꯔꯣ
ꯈꯗ ꯕꯣꯟ ꯑꯃꯒ ꯄꯥꯏꯔꯗꯤ ꯂꯣꯏꯔꯦ ꯐꯥꯎꯕ ꯈꯄꯥꯎꯁꯦ ꯀꯦꯗ ꯍ
ꯑꯗꯩ ꯍꯦꯞꯄꯤ ꯕꯥꯔꯗꯦꯒ ꯊꯥꯕꯗꯣ ꯃꯤ ꯊꯥꯅꯔꯤ ꯑꯗꯩ ꯊꯥꯕ ꯁꯨꯝ ꯄꯥꯏꯕ ꯎꯔꯨꯕꯗꯨꯗꯤ ꯄꯥꯏꯅꯤꯡꯉꯛꯑꯅꯤꯀꯣ
ꯎꯝ
ꯍꯧꯖꯤꯛꯇꯤ ꯂꯣꯏ ꯑꯣꯟꯈ꯭ꯔꯦꯗ ꯅꯍꯥꯟꯋꯥꯏꯒ ꯑꯝꯇ ꯃꯥꯟꯅꯗ꯭ꯔꯦ
ꯃ ꯍꯗꯤ ꯈꯥꯡꯗꯦ ꯄꯨꯔꯥ ꯂꯛꯆꯔꯤꯔꯣꯝ ꯆꯠꯈ꯭ꯔꯦ
ꯀꯥꯡ ꯑꯣꯏꯔꯒꯅ ꯂꯥꯏ ꯈꯨꯔꯨꯝꯕ ꯆꯠꯂꯅꯤꯀꯣ ꯁꯨꯠ ꯁꯦꯠꯂꯒ ꯍꯥꯏꯗꯤ ꯀꯥꯡ ꯆꯤꯡꯕꯒꯤ ꯅꯨꯡꯉꯥꯏꯕꯗꯨꯒꯤ ꯅꯠꯇꯕ ꯐꯣꯇꯣ